ꯍꯣꯏ ꯇꯥꯔꯦ ꯇꯥꯔꯦ ꯍꯣꯏ
ꯍꯜꯂꯣ
ꯇꯥꯔꯕꯣ
ꯑꯣ ꯇꯥꯔꯦ ꯇꯥꯔꯦ ꯇꯥꯔꯦ
ꯑꯣ
ꯅꯦꯠ ꯅꯨꯡꯉꯥꯏꯇꯕꯩ ꯃꯥꯜꯂꯦ ꯉꯁꯤ
ꯑꯩꯉꯣꯟꯗꯩꯔ ꯅꯪꯉꯣꯟꯗꯩꯔꯥ ꯈꯪꯗꯦꯅꯦ ꯅꯦꯠꯇꯣ ꯅꯨꯡꯉꯥꯏꯇꯕꯩ ꯀꯣ
ꯑꯥ ꯑꯃꯗꯤ ꯅꯨꯡꯉꯥꯏꯗꯕ ꯃꯥ
ꯑꯝ ꯆꯥꯛꯇꯤ ꯄꯨꯡ ꯀꯌꯥꯗ ꯆꯥꯒꯅꯤ
ꯀꯩꯗ ꯆꯥꯛ ꯆꯥꯗ꯭ꯔꯤ
ꯄꯨꯡ ꯀꯌꯥꯗ ꯆꯥꯒꯗꯕꯅꯣ
ꯄꯨꯡ ꯑꯗꯨꯝ ꯇꯔꯥ ꯇꯔꯥ ꯈꯔ ꯍꯦꯜꯂꯛꯄ ꯁ꯭ꯋꯥꯏꯗ ꯆꯥꯗꯣꯏꯅꯦ
ꯅꯤꯄꯥꯜ ꯃꯈꯥꯏ ꯍꯦꯜꯂꯛꯄ ꯁ꯭ꯋꯥꯏꯗ ꯆꯥꯗꯣꯏꯅꯤ ꯑꯣ ꯑꯣ ꯆꯥꯔꯕꯣ ꯕꯔꯣꯗꯔꯗꯤ ꯆꯗꯔꯤ ꯑꯩ ꯉꯥ ꯐꯥꯕ ꯆꯠꯅꯤꯡꯉꯥꯏ ꯑꯩꯈꯣꯏ ꯏꯕꯥꯏꯅ ꯍꯧꯕ ꯂꯥꯛꯑꯦ ꯉꯥ ꯐꯥꯕ ꯆꯠꯁꯦ ꯍꯥꯏꯅ
ꯑꯣ ꯀꯥꯏꯗ ꯆꯠꯇꯣꯏꯅꯣ
ꯑ ꯀꯩꯅꯣꯗꯅꯤꯗ ꯄꯥꯠꯂꯣꯝꯗꯅꯤꯗ ꯉꯥꯄꯔꯨꯝ ꯀꯣ ꯉꯥꯄꯔꯨꯝ ꯐꯥꯔꯨꯒꯦ
ꯎꯝ ꯉꯥꯄꯔꯨꯡ ꯐꯥꯕꯁꯦ ꯂꯨꯗꯦ
ꯍꯣꯏ ꯂꯨꯏꯌꯦ ꯈꯣꯏꯅ ꯑꯗꯨꯝ ꯊꯥꯛꯑꯝꯃꯒꯀꯣ ꯈꯣꯏ ꯈꯣꯏꯇꯦꯛ ꯍꯥꯏꯇꯥꯔꯦꯅꯦ ꯇꯤꯟꯊꯣꯔꯣꯛꯇꯨꯒ ꯂꯦꯡꯉꯒ ꯑꯗꯨꯝ ꯊꯝꯃꯝꯒꯗꯕ ꯑꯗꯨꯒ ꯍꯌꯦꯡ ꯑꯌꯨꯛ ꯑꯃꯨꯛ ꯀꯥꯏꯕ ꯂꯥꯛꯀꯗꯕ
ꯑꯣ ꯉꯥꯄ꯭ꯔꯨꯝꯗꯁꯨ ꯑꯗꯨꯃꯥꯏꯅ
ꯉꯥꯄꯔꯨꯝꯗꯁꯨ ꯑꯗꯨꯃꯥꯏꯅ ꯇꯧꯕ ꯌꯥꯕꯔꯣ ꯍꯣꯏ
ꯎꯝ ꯐꯥꯕꯗꯨ ꯂꯨꯗꯤ ꯂꯨꯏ ꯍꯥꯏꯅꯩꯌꯦ
ꯎꯝ ꯐꯥꯕꯗꯤ ꯂꯨꯗꯤ ꯂꯨꯕ
ꯑ
ꯋꯥꯁꯨ ꯋꯥꯕ
ꯋꯥꯁꯨ ꯋꯥꯕ ꯉꯥ ꯑꯇꯣꯞꯄꯁꯨ ꯐꯥꯗꯣꯏꯔꯣ ꯉꯥꯄ꯭ꯔꯨꯝ ꯅꯠꯇꯕ
ꯉꯥ ꯉꯥ ꯑꯇꯣꯞꯄ ꯀꯥꯔꯛꯄ ꯌꯥꯎꯋꯦ ꯑꯗꯨꯝ ꯉꯥꯀ꯭ꯔꯥꯒꯨꯝꯕꯀꯣ
ꯑꯥ
ꯑꯩꯈꯣꯏ ꯉꯀ꯭ꯔꯥ ꯑꯁꯦꯡꯕꯗꯣ
ꯑꯥ
ꯑꯗꯨꯒꯨꯝꯕꯗꯨ ꯂꯥꯏꯕꯛ ꯐꯔꯒꯗꯤ ꯃꯉꯥ ꯀꯥꯔꯛꯄ ꯌꯥꯎꯏ ꯇꯔꯨꯛ ꯀꯥꯔꯛꯄ ꯌꯥꯎꯏ ꯑꯁꯦꯡꯕ ꯉꯪꯀ꯭ꯔꯥꯗꯤ ꯌꯥꯝ ꯆꯥꯎꯗꯦꯗꯅ
ꯑꯥ ꯆꯥꯎꯗꯦ ꯉꯀ꯭ꯔꯥꯒꯨꯝꯕꯁꯦ ꯌꯥꯝ ꯐꯪꯗ꯭ꯔꯦ ꯍꯧꯖꯤꯛꯀꯥꯟꯁꯦ ꯀꯩꯊꯦꯜꯗ
ꯃꯥꯅꯦ ꯍꯧꯖꯤꯛ ꯋꯥꯇꯔ ꯕꯣꯗꯤ ꯀꯟꯅ ꯀꯣꯠꯂꯒ ꯂꯩꯕꯗꯣ ꯈꯪꯕ꯭ꯔꯥ
ꯀꯋꯥꯏꯒꯤ ꯑꯣꯏꯗꯣꯏꯅꯣ ꯈꯪꯗꯦ
ꯀꯩꯅꯣꯒꯤ ꯍꯣꯝ ꯒꯥꯔꯗ ꯔꯣꯝꯗ ꯂꯩꯕꯗꯣ ꯈꯪꯕ꯭ꯔꯥ
ꯈꯪꯗꯦ
ꯑꯣ ꯑꯗꯨꯏꯗꯀꯣ
ꯑꯥ
ꯅꯍꯥꯟ ꯚꯥꯏꯔꯦꯜꯒ ꯌꯥꯝ ꯆꯠꯄꯗꯣ ꯂꯩ ꯁꯥꯠꯂꯦ ꯍꯥꯏꯅ ꯃꯤ ꯃꯌꯥꯝ ꯐꯣꯇꯣ
ꯑꯣ ꯑꯣ ꯑꯣ ꯑꯗꯨꯏ ꯑꯗꯨꯒꯤꯗꯣ ꯈꯪꯉꯦ
ꯎꯝ ꯑꯁ ꯑꯗꯨ ꯂꯥꯏꯕꯛ ꯊꯤꯔꯒꯗꯤ ꯈꯔꯧꯒꯥꯁꯦ ꯌꯥꯝ ꯊꯦꯡꯅꯕꯅꯦ
ꯑꯁ ꯁꯣꯡꯗꯤ ꯌꯥꯝ ꯁꯣꯡꯉꯝꯃꯅꯤ ꯃꯐꯝꯗꯣ
ꯈ꯭ꯋꯥꯥꯡ ꯌꯥꯎꯋꯤ ꯀꯩꯅꯣ
ꯎꯝ ꯂꯤꯟ ꯀꯥꯡꯒꯨꯝꯕꯗꯤ ꯌꯥꯝ ꯂꯩꯔꯦ
ꯑꯗꯨ ꯂꯤꯟꯁꯦ ꯆꯥꯎꯔꯒꯗꯤ ꯑꯩꯈꯣꯏꯗ ꯑꯗꯨꯝ ꯇꯥꯟꯅꯕꯀꯣ ꯄꯤꯛꯑꯒꯗꯤ ꯃꯣꯏ ꯑꯗꯨꯝ ꯆꯦꯟꯈꯤꯕ ꯈꯪꯕ꯭ꯔꯥ ꯄꯥꯝꯕꯣꯝꯒꯤ ꯆꯥꯡꯗ ꯑꯃꯨꯛ ꯆꯥꯎꯔꯗꯤ ꯃꯣꯏꯅꯁꯨ ꯑꯩꯈꯣꯏꯗꯥ ꯉꯝꯒꯅꯤ ꯍꯥꯏꯕꯒꯤ ꯐꯤꯕꯝꯗ ꯂꯩꯕꯅꯤꯅ ꯑꯗꯨꯝ ꯇꯥꯟꯅꯩꯕ ꯑꯗꯨꯝ ꯍꯤꯡꯅꯕ ꯑꯗꯨꯝ ꯆꯦꯟ ꯇꯥꯔꯦ ꯀꯩꯅꯣ
ꯃꯥꯅꯦ ꯂꯤꯟꯒꯨꯝꯕꯁꯦ ꯎꯕꯗ ꯀꯤꯍꯦ
ꯆꯩꯇꯦꯛ ꯑꯁꯥꯡꯕ ꯂꯩꯔꯒꯗꯤ ꯑꯗꯨꯝ ꯄꯥꯏꯔꯒꯗꯤ ꯑꯩꯈꯣꯏꯅ ꯑꯗꯨꯝ ꯉꯝꯈꯤꯕꯗꯤ ꯌꯥꯏꯕꯀꯣ ꯆꯩꯒꯨꯝꯕ ꯄꯥꯏꯗ꯭ꯔꯒꯗꯤ ꯈꯨꯣꯏ ꯇꯦꯛꯇꯨꯅꯗꯤ ꯌꯥꯔꯣꯏꯗꯅ
ꯍꯣꯏ
ꯑꯗꯨ ꯃꯣꯏꯁꯤ ꯌꯥꯝ ꯁꯥꯠ
ꯑꯨꯝ
ꯑꯃꯨꯛꯇꯪ ꯒꯨ ꯇꯧꯒ꯭ꯔ ꯗꯤ ꯂꯣꯏꯔꯦ ꯃꯌꯥꯀꯨꯝꯕ ꯌꯥꯝ ꯀꯟꯕ ꯑꯣꯏꯔꯗꯤ
ꯎꯝ ꯑꯩ ꯏꯔꯣꯏꯕ ꯇꯝꯕ ꯀꯥꯟꯗ ꯑꯩꯈꯣꯏ ꯑꯩꯈꯣꯏ ꯂꯝꯄꯥꯛ ꯃꯅꯥꯛꯇ ꯄꯨꯈ꯭ꯔꯤ ꯑꯃ ꯂꯩꯕꯀꯣ ꯑꯗꯨꯗ ꯏꯔꯣꯏꯕ ꯇꯝꯃꯀꯥꯟꯗ ꯏꯁꯤꯡꯒꯤ ꯂꯤꯟ ꯍꯥꯏꯇꯥꯔꯦꯅꯦ ꯑꯩꯈꯣꯏꯗꯗꯤ ꯑꯩꯈꯣꯏ ꯂꯣꯟꯗꯗꯤ ꯨꯗꯨꯏ ꯂꯨꯏ ꯍꯥꯏꯌꯦꯕꯀꯣ ꯃꯥꯗꯤ ꯃꯍꯨꯗꯤ ꯌꯥꯎꯗꯕ ꯑꯗꯨ ꯑꯣꯏꯔ ꯑꯗꯨꯝ ꯆꯤꯛꯄꯗꯤ ꯑꯗꯨꯝ ꯅꯥꯗꯤ ꯅꯥꯏꯗꯅ ꯑꯗꯨꯃ ꯇꯝꯗ ꯑꯩꯁꯦ ꯗꯤꯁꯀꯣꯕꯔꯤ ꯆꯦꯅꯦꯜꯒꯤ ꯌꯦꯡꯍꯟꯕ ꯍꯥꯏꯇꯥꯔꯦ ꯃꯣꯏꯅ ꯂꯤꯟ ꯐꯥꯕ ꯃꯑꯣꯡ ꯃꯀꯣꯛꯇ ꯈꯛꯇꯪ ꯂꯥꯛꯑꯒ ꯐꯥꯕ ꯁꯨꯃꯥꯏꯅ ꯇꯧꯕ ꯂꯩꯕ ꯈꯪꯕ꯭ꯔꯥ
ꯑꯨ
ꯑꯩꯅ ꯏꯔꯣꯏ ꯏꯔꯣꯏꯔꯒ ꯅꯥꯀꯟꯗꯗ ꯇꯥꯟꯅꯔꯒ ꯃꯉꯛꯇꯣ ꯄꯥꯏꯕꯗꯨꯗ ꯑꯣꯟꯊꯣꯛꯑꯒ ꯈꯨꯠꯇ ꯑꯃꯨꯛ ꯆꯤꯛꯂꯛꯄ ꯈꯪꯕ꯭ꯔ
ꯗꯤ꯭ꯁꯀ꯭ꯔꯣꯕꯦꯔꯤ ꯆ‌ꯦꯅ‌ꯦꯜꯒꯤ ꯍꯤꯔꯣꯗꯨ ꯁꯥꯕ꯭ꯔꯥ ꯍꯥꯏꯔꯒ ꯕꯦꯔꯥ ꯀꯔꯥ ꯇ‌ꯣꯛꯌ‌ꯦ ꯌꯔ ꯇꯣꯛꯑꯦ ꯑꯗꯨꯝ ꯗꯥꯛ ꯇꯥꯔꯒ ꯍꯜꯂꯛꯑꯦ
ꯎꯝ ꯑꯩꯗꯤ ꯂꯤꯟꯒꯨꯝꯕ ꯑꯗꯩ ꯑꯩꯗꯤ ꯎꯆꯤ ꯎꯆꯤꯒꯨꯝꯕꯁꯦ ꯌꯥꯝ ꯀꯤꯌꯦ ꯎꯇꯤꯟꯒꯨꯝꯕꯁꯤꯁꯨ
ꯂꯤꯟ ꯑꯩꯅ ꯑꯩꯅ ꯂꯤꯟꯒꯨꯝꯕꯗ ꯀꯤ ꯂꯤꯟꯗ ꯀꯤꯗꯕꯀꯣ
ꯑꯥ
ꯑꯗꯨꯒ ꯎꯆꯤꯗꯕꯨꯗꯤ ꯑꯃꯨꯛ ꯀꯤꯕ ꯎꯆꯤꯗ ꯀꯤꯕ ꯑꯩꯁꯨ ꯎꯆꯤꯅ ꯑꯩꯉꯣꯟꯗ ꯑꯃꯨꯛ ꯆꯤꯛꯄꯤꯈ꯭ꯔꯕ ꯑꯗꯨꯒꯤ
ꯑ ꯑꯩꯅ ꯑꯃꯨꯛꯁꯨ ꯃꯁꯛ ꯇꯨ ꯎꯕꯗ ꯀꯤꯌꯦ ꯏꯃꯥꯡꯗꯒ ꯆꯠꯂꯝꯃꯗꯤ ꯑꯗꯨꯝ ꯆꯦꯜꯂꯦ
ꯑꯩꯗꯤ ꯀꯤꯌ‌ꯦ ꯅꯣꯏ ꯈꯪꯉꯝꯒꯦꯔꯥ ꯈꯪꯉꯝꯃ‌ꯣꯏꯒꯦꯔꯥ ꯍꯣꯁꯄꯤꯇꯥꯜ ꯑꯃ ꯂꯩꯌꯦꯕꯀꯣ
ꯎꯝ
ꯒꯣꯔꯃꯦꯟꯒꯤ ꯍꯣꯁꯄꯤꯇꯥꯜꯅꯦ ꯈꯪꯉꯝꯕꯁꯨ ꯌꯥꯏ ꯑꯗꯨꯗ ꯍꯥꯟꯅꯗꯤ ꯑ ꯀꯦꯖꯨꯋꯦꯜꯇꯤꯗꯣ ꯎꯝ ꯀꯦꯖꯨꯋ‌ꯦꯜꯇꯤꯒꯤ ꯅꯥꯀꯟꯗ ꯏꯃꯥꯔꯖꯦꯟꯁꯤꯒꯤ ꯅꯥꯀꯟꯗ ꯑꯃꯣꯠꯄ ꯌꯥꯝ ꯂꯪꯊꯣꯛꯄꯅꯦꯕ ꯈꯪꯕ꯭ꯔꯥ ꯑꯗꯥꯏꯗ ꯑꯁ ꯎꯆꯤꯗꯣ ꯈꯪꯕ꯭ꯔꯥ ꯑꯩ ꯐꯥꯏꯒꯟꯃꯨꯛ ꯌꯧꯒꯦꯔ ꯐꯥꯏꯕꯣꯝ ꯄꯥꯝꯕꯣꯝ ꯍꯥꯏꯕ ꯄꯥꯝꯕꯣꯝꯒꯤ ꯆꯥꯡꯗ ꯌꯥꯝ ꯆꯥꯎꯔꯦ ꯃꯃꯩꯗꯨꯁꯨ ꯌꯥꯝ ꯊꯥꯔꯦꯕ
ꯎꯝ
ꯃꯣꯏꯅ ꯀꯩꯕ ꯌꯥꯏꯌꯣꯡ ꯃ‌ꯦꯠꯊꯣꯛꯄꯤꯕꯗꯣ ꯂꯁꯤꯡꯗ ꯇꯧꯔꯒ ꯂꯪꯊꯣꯛꯄꯤꯕꯗꯣ ꯄꯥꯏꯔ ꯆꯥ ꯂꯩꯕꯤꯗ‌ꯣꯀꯣ ꯑꯁ
ꯃꯣꯏꯁꯦ ꯈꯪꯗ‌ꯦ ꯁꯥꯠ ꯁꯥꯊꯤ ꯀꯤꯌꯦ ꯈꯖꯤꯛꯇꯪ ꯀꯩꯅꯣ ꯇꯧ ꯎꯕꯗ ꯑꯗꯨꯝ
ꯑꯗꯨ ꯖꯪꯒꯜꯒꯤ ꯁꯥꯒꯨꯝꯕꯗꯤ ꯑꯗꯨꯝ ꯆꯥꯕꯗꯤ ꯐꯪꯗꯤ ꯐꯪꯕ꯭ꯔꯥ
ꯐꯪꯗ‌ꯦ
ꯆꯥꯗꯦ ꯖꯪꯒꯜꯒꯤ ꯀꯩꯁꯨ ꯆꯥ ꯂꯝꯑꯣꯛ ꯇꯤ ꯑꯃꯨ ꯑꯃꯨꯔꯛ ꯆꯥꯒ꯭ꯔꯥ ꯃꯥꯜꯂꯦ
ꯑꯣ ꯁꯖꯤꯒꯨꯝꯕ ꯂꯝꯑꯣꯛꯀꯨꯝꯕ
ꯎꯝ ꯂꯝꯑꯣꯛꯇꯣ ꯍꯥꯎꯗꯤ ꯍꯥꯎꯋꯦ ꯑꯆꯝꯕꯁꯨ__ ꯎꯝ ꯁ꯭ꯋꯥꯏꯒꯤ ꯑꯣꯛꯁꯤꯗꯩꯗꯤ ꯂꯝꯑꯣꯛ ꯌꯥꯝ ꯍꯥꯎꯋꯦ
ꯎꯝ ꯃꯥꯥꯏ ꯏꯁꯀꯤꯟꯗꯣ ꯌꯥꯝ ꯊꯥꯕꯅꯦ
ꯎꯝ ꯊꯥꯏ ꯍꯥꯎꯗꯤ ꯌꯥꯝ ꯍꯥꯎꯋꯦ
ꯃꯁꯝꯗꯣ ꯃꯁꯝꯗꯣ
ꯎꯝ
ꯈꯣꯏꯒꯤ ꯅꯨꯄꯥꯒꯤ ꯁꯝꯗ ꯖꯦꯜ ꯇꯩꯕ ꯇꯩꯕꯤ ꯇꯥꯏꯞꯇ ꯀꯟꯅ ꯀꯟꯅ ꯌꯨꯡꯉ ꯂꯩꯕꯅꯦ
ꯑꯥ ꯑꯗꯨꯗꯤ ꯈꯪꯗ꯭ꯔꯤꯕ ꯑꯩꯈꯣꯏ ꯀꯀꯥꯅ ꯅꯍꯥꯟ ꯑꯃꯨꯛ ꯄꯨꯔꯛꯄ ꯃꯃꯥꯟꯅꯕꯅ ꯄꯤꯔ‌ꯦꯗ ꯑꯗ ꯊꯣꯡꯉꯒ ꯂꯩꯔꯝꯃꯦ ꯑꯗꯣ ꯍꯥꯎꯗꯤ ꯌꯥꯝ ꯍꯥꯎꯋꯦ ꯆꯥꯛꯁꯨ ꯐꯖꯅ ꯆꯥꯒꯤ
ꯆꯥꯒꯤ ꯎꯝ ꯍꯥꯏꯕꯗꯤ ꯃꯣꯏꯗꯤ ꯌꯥꯝ ꯇꯣꯏꯅ ꯐꯪꯗꯕꯅꯤꯅꯀꯣ ꯆꯤꯡꯗ ꯂꯩꯕꯈꯣꯏꯁꯨ ꯌꯥꯝ ꯐꯪꯗꯝꯅꯤꯗ ꯇꯣꯏꯅ ꯑꯩꯈꯣꯏꯁꯨ ꯃꯣꯏꯉꯣꯟꯗꯒꯤ ꯃꯣꯏꯗꯒꯤ ꯑꯃꯨꯛ ꯂꯩꯔꯤꯅꯦꯕꯀꯣ ꯇꯣꯉꯥꯟꯅ ꯑꯩ ꯑꯩꯈꯣꯏ ꯁꯥ ꯇꯥꯟꯕ ꯆꯞ ꯄ ꯀꯥꯟꯗꯗꯤ ꯂꯝ ꯌꯦꯟ ꯊꯦꯡꯅꯩꯌꯦ ꯑꯗꯨꯒ ꯁꯖꯤꯗꯤ ꯀꯥꯞꯄꯗ ꯅꯥꯟꯊꯣꯛꯈ꯭ꯔꯦ
ꯎꯝ
ꯑꯗꯨꯒ ꯀꯩ ꯀꯩ ꯍꯥꯏꯕ꯭ꯔꯥ ꯁꯥꯕꯧ
ꯎꯝ ꯁꯕꯧ
ꯎꯝ ꯑꯗꯨ ꯑꯅꯤ ꯐꯪꯉꯦ ꯑꯗꯨꯒ ꯑꯩꯈꯣꯏ ꯀꯩ ꯍꯥꯏꯕ꯭ꯔꯥ ꯎꯝ ꯁꯟꯗꯩꯗꯤ ꯈꯔ ꯄꯤꯛꯑꯦꯀꯣ
ꯑꯥ
ꯁꯟꯗꯩꯗꯤ ꯈꯔ ꯄꯤꯛꯄ ꯁꯖꯤꯁꯨ ꯅꯠꯇꯕ ꯑꯩꯈꯣꯏ ꯖꯨꯗ ꯂꯩꯕꯗꯣ ꯑꯆꯧꯕ ꯈꯪꯗꯤ ꯈꯪꯗ꯭ꯔꯦ ꯎꯝ ꯃꯆꯤ ꯃꯆꯥ ꯃꯆꯥ ꯄꯥꯜꯂꯒ ꯆꯥꯎꯗꯤ ꯆꯥꯎꯕꯅꯦ
ꯁꯥꯕꯧꯒꯨꯝꯕꯁꯦ
ꯁꯥꯕꯧꯒꯨꯝꯕꯁꯦ ꯍꯥꯎꯕ꯭ꯔꯣ ꯁꯥꯕꯧꯒꯨꯝꯕꯁꯦ ꯎꯝ ꯑꯗꯨꯝ ꯍꯥꯎꯋꯦ ꯍꯣꯏ
ꯑꯝꯇ ꯆꯥꯠꯆ ꯗ꯭ꯔꯤ
ꯎꯝ
ꯁꯟꯒꯨꯝꯕꯕꯨꯗꯤ ꯑꯗꯨꯝ ꯆꯥꯔꯦ ꯑꯗꯣ ꯑꯇꯣꯞꯄꯗꯤ ꯀꯩꯁꯨ ꯆꯥꯗꯦ ꯆꯥꯗꯦ ꯍꯥꯏꯗꯤ ꯐꯪꯗꯕꯒꯤ ꯆꯥꯗꯕ
ꯑꯁ ꯑꯣ ꯀꯩꯅꯣ ꯇꯧꯋꯤꯗ ꯅꯇ ꯌꯥꯝ ꯍꯣꯏ ꯑꯩꯈꯣꯏꯁꯨ ꯃꯔꯛ ꯃꯔꯛꯇ ꯆꯤꯡ ꯆꯠꯄ ꯀꯥꯟꯗ ꯑꯗꯨꯝ ꯇꯧꯕꯅꯦꯅ ꯆꯠꯄꯅꯦꯗ ꯇꯨꯡꯇꯤ ꯇꯣꯏꯅ ꯆꯠꯇꯦꯕꯀꯣ ꯍꯥꯏꯕꯗꯤ ꯁꯤꯖꯟ ꯁꯤꯖꯟ ꯂꯩꯌꯦꯕ ꯑꯩꯈꯣꯏ ꯆꯠꯀꯗꯕ ꯃꯇꯝ
ꯑꯥ
ꯃꯆꯥ ꯄꯣꯛꯄ ꯃꯇꯝꯗ ꯆꯠꯄ ꯌꯥꯗꯦ ꯁꯨꯃꯥꯏꯅ ꯑꯊꯤꯡꯕ ꯂꯩꯕꯀꯣ
ꯑꯥ
ꯅꯠꯇ꯭ꯔꯗꯤ ꯃꯣꯏꯁꯨ ꯁꯥ ꯖꯤꯕꯅꯦ꯫ ꯀꯩꯅꯣ ꯇꯧꯔꯒꯗꯤ ꯃꯆꯥ ꯄꯣꯛꯄ ꯃꯇꯝꯗ ꯁꯨꯃꯥꯏ ꯑꯩꯈꯣꯏꯅ ꯁꯨꯃꯥꯏꯟ ꯇꯧꯕꯤꯔꯒꯗꯤ ꯀꯅꯥꯅ ꯃꯆꯥꯈꯣꯏꯗꯣ ꯁ ꯀꯃ ꯃ ꯃꯣꯏꯒꯤ ꯀꯩ ꯍꯥꯏꯁꯤꯔꯥ
ꯄꯦꯔꯦꯟꯁ ꯍꯥꯏꯗꯣꯏꯔ ꯑꯥ ꯎꯝ
ꯃꯃꯥꯅ ꯃꯆꯤꯟꯖꯥꯛ ꯊꯤꯕ ꯆꯠꯄꯗ ꯁꯣꯝꯗ ꯊꯦꯡꯅꯔꯒꯗꯤ ꯃꯆꯥ ꯑꯩꯈꯣꯏꯗꯣ ꯂꯩꯍꯧꯕꯗꯨꯗꯤ ꯀꯅꯥꯅ ꯊꯥꯛꯄꯤꯒꯅꯤ ꯅꯠꯇ꯭ꯔꯥ ꯑꯗꯨꯒꯤ ꯊꯥ ꯂꯩꯌꯦ꯫ ꯎꯝ ꯊꯥ ꯂꯩꯌꯦ ꯁꯤꯖꯟ ꯂꯩ꯫ ꯊꯥꯏꯅꯗꯤ ꯈꯪꯗ꯭ꯔꯤꯉꯩꯗꯗꯤ ꯄꯨ ꯇꯧ ꯇꯧꯅꯩꯌꯦꯕꯀꯣ ꯁꯤꯖꯟꯗꯨ ꯌꯧꯔꯀꯥꯟꯗ ꯑꯗꯨꯝ ꯆꯠꯄ ꯌꯥꯎꯅꯗꯦ ꯑꯗꯨ ꯌꯥꯎꯅꯕꯗꯣ ꯑꯗꯨ ꯊꯤꯡꯕꯅꯦ ꯑꯗꯨ ꯐꯥꯔꯗꯤ ꯑꯗꯨꯝ ꯐꯥꯏꯟ꯫
ꯎꯝ
ꯑꯗꯨꯒ ꯇꯨꯔꯦꯟꯗ ꯑꯩꯈꯣꯏ ꯍꯧꯖꯤꯛ ꯑꯗꯨꯝ ꯕꯥꯏꯔꯦꯜ ꯆꯠꯄꯗꯣ ꯀꯔꯦꯕ
ꯑꯥ ꯑꯥ ꯑꯥ
ꯈꯣꯏ ꯈꯣꯏ ꯄꯑꯦ ꯕꯦꯠꯇ꯭ꯔꯤꯒꯤ ꯄꯥꯏꯔꯒ ꯑꯗꯨꯝ ꯆꯤꯡ ꯆꯤꯡꯉꯒ ꯉꯥ ꯐꯥꯕꯗꯣ
ꯑꯥ
ꯑꯗꯨꯒꯨꯝꯕꯁꯨ ꯌꯥꯗꯦ꯫
ꯑꯗꯨꯗꯤ ꯌꯥꯝꯅ ꯕꯦꯔꯥ ꯀꯥꯏꯗꯦ ꯑꯗꯨ ꯇꯧꯕꯗꯣ꯫
ꯎꯝ ꯍꯤꯡꯉꯒ ꯍꯤꯡꯉꯝꯃꯒ ꯆꯠꯄ ꯈꯣꯏꯗꯣ
ꯑ
ꯑꯗꯨꯗꯣ ꯃꯆꯥ ꯃꯔꯨꯝ ꯀꯩꯅꯣ ꯇꯧꯔꯒꯗꯤ ꯃꯆꯥꯗꯨ ꯀꯣꯛ ꯀꯣꯛꯇ꯭ꯔꯦꯕ ꯈꯪꯕ꯭ꯔꯥ ꯑꯗꯨꯅ ꯉꯥꯁꯦ ꯌꯥꯝꯗ꯭ꯔꯕꯅꯦ ꯑꯁ ꯍꯥꯟꯅꯗꯤ ꯇꯨꯔꯦꯟꯗꯀꯣ ꯋꯥꯏꯈꯨ ꯋꯥꯏꯈꯨꯋꯣ ꯋꯥꯏꯈꯨꯗꯤ ꯑꯗꯨꯝ ꯅꯨꯡꯊꯤꯟ ꯑꯌꯨꯛ ꯑꯣꯏꯒꯦꯔꯥ ꯑꯗꯨꯝ ꯎꯕꯅꯦ ꯑꯗꯨꯁꯨ ꯌꯥꯝ ꯄꯥꯛ ꯎꯗ꯭ꯔꯦ ꯑꯗꯨꯒ ꯉꯥꯁꯨ ꯌꯥꯝ ꯂꯩꯇ꯭ꯔꯦ ꯑꯗꯨꯒ ꯍꯟꯗꯛꯇꯤ ꯑꯩꯈꯣꯏ ꯈꯨꯟꯔꯣꯝꯗꯗꯤ ꯉꯥꯁꯦ ꯈꯔ ꯈꯔ ꯊꯥꯗꯅꯩꯌꯦ꯫
ꯑꯣꯥ
ꯑꯩꯕꯨꯗꯤ ꯑꯩꯈꯣꯏ ꯑꯁꯣꯝꯗ ꯑꯗꯨꯝ
ꯆꯤꯡꯗꯕꯨꯗꯤ ꯌꯥꯝ ꯇꯣꯏꯅ ꯆꯠꯇꯦ ꯍꯥꯏꯗꯤ ꯄꯔꯃꯤꯅꯦꯟꯗꯤ ꯁꯤꯗ ꯑꯗꯨꯝ ꯏꯝꯐꯥꯜꯗ ꯂꯩꯔꯕꯅꯤꯅꯀꯣ ꯃꯔꯛ ꯃꯔꯛꯇ ꯑꯩꯈꯣꯏꯒꯤ ꯐꯥꯝ ꯌꯦꯡꯕ ꯆꯠꯄ ꯀꯥꯟꯗ ꯑꯗꯨꯝ ꯂꯩꯗꯅ ꯌꯣꯛꯄ ꯉꯥꯒ ꯇꯨꯔꯦꯟꯗ ꯂꯩꯕ ꯉꯥꯒ ꯍꯥꯏꯔꯒꯗꯤ ꯈꯔ ꯈꯦꯠꯅꯩꯗꯅ꯫
ꯈꯦꯠꯅꯩ ꯇꯨꯔꯦꯜ ꯉꯥꯅ ꯑꯗꯨꯝ ꯍꯦꯟꯗꯦꯗ꯫
ꯎꯝ ꯇꯨꯔꯦꯟꯒꯤ ꯉꯥꯗꯣ ꯅꯥꯄꯤ ꯑꯃ ꯂꯩꯕꯀꯣ ꯑꯗꯨ ꯁꯨꯔꯒ ꯀꯩꯅꯣ ꯇꯧꯕꯅꯦꯕ ꯑꯗꯨꯅ ꯐꯥ ꯐꯥꯕꯅꯦꯕ ꯉꯥꯛꯇꯪꯒꯤ ꯃꯣꯏꯗ ꯄꯪꯊꯍꯟꯕ ꯑꯗꯨꯗꯨꯅꯗꯤ ꯃꯆꯥ ꯄꯣꯛꯄ ꯈꯣꯠꯄ ꯇꯧꯕ ꯕꯦꯔꯥ ꯀꯩꯝꯇ ꯂꯩꯇꯦ ꯇꯦꯕꯥꯀꯣ ꯅꯦꯆ꯭ꯔꯦꯜ ꯄꯥꯔꯗꯥꯛꯅꯤꯅ ꯑꯗꯨꯒ ꯍꯩꯁꯨ ꯍꯩꯁꯨꯀꯥꯛꯀꯤ ꯃꯣꯏꯒꯤ ꯄꯥꯝꯕꯤꯒꯤ ꯃꯀꯨꯗꯣ
ꯑꯥ
ꯑꯗꯨꯗꯨꯅ ꯁꯨꯕ ꯀꯥꯟꯗꯁꯨ ꯑꯗꯨꯝ ꯁꯤꯕꯅꯦꯕ ꯉꯥꯗꯣ ꯀꯣ ꯉꯥꯎꯍꯟꯕ ꯍꯥꯏꯇꯥꯔꯦ ꯑꯗꯨꯃꯥꯢ ꯇꯧꯔꯒ ꯐꯥꯅꯤꯡꯕ ꯎꯝ ꯃꯥꯅꯦ ꯃꯩ ꯊꯥꯖꯤꯟꯕꯧ ꯑꯗꯨꯒ ꯈꯔ ꯑꯃꯅ ꯕ꯭ꯂꯤꯆꯤꯡ ꯄꯥꯎꯗꯔ ꯁꯤꯖꯤꯟꯅꯕ ꯌꯥꯎꯋꯦ ꯕ꯭ꯂꯤꯁꯤꯡ ꯄꯥꯎꯗꯔꯁꯨ ꯌꯥꯗꯦꯕ
ꯑꯣ